ꯑ ꯇꯥꯄꯔꯣ
ꯑꯣ ꯇꯥꯔꯦ ꯇꯥꯔꯦ ꯍꯧꯖꯤꯛꯇꯤ
ꯎꯕꯣ
ꯇꯨꯝꯗ꯭ꯔꯤꯗ ꯁꯨꯝ ꯚꯤꯗꯤꯑꯣ ꯌꯦꯡꯉꯒ ꯑꯗꯨꯝ ꯂꯩꯔꯕ
ꯕꯠ ꯌꯦꯡꯒꯦ ꯇꯧ꯭ꯔꯣ ꯕꯣꯔ ꯌꯦꯃꯤꯉꯥꯏꯔꯣ
ꯍꯥꯥ
ꯅꯉꯣꯟꯁꯦ ꯅꯨꯡꯉꯥꯏꯇꯕ ꯃꯥꯜꯂꯦ ꯕꯣꯔ ꯌꯦꯡꯒꯦ ꯇꯧꯕ꯭ꯔꯣ ꯅꯊꯟꯗꯤ ꯂꯩꯕ꯭ꯔꯣ
ꯑꯩꯒꯤ ꯐꯣꯟꯗꯣ ꯈꯪꯖꯤꯔꯥꯅꯦꯗ
ꯑꯉꯥꯡꯁꯤꯡ ꯇꯨꯝꯈ꯭ꯔꯕꯣ
ꯑꯉꯥꯡꯁꯤꯡ ꯍꯣꯏ ꯃꯆꯦꯠ ꯑꯅꯤꯗꯤ ꯇꯨꯝꯈ꯭ꯔꯦ ꯑꯉꯥꯡ ꯑꯇꯣꯟꯕꯤꯗ ꯇꯨꯝꯗ꯭ꯔꯤ ꯇꯨꯝꯃꯣꯏ ꯌꯥꯗꯦ ꯎ
ꯎ ꯁꯥꯕꯗꯣ ꯌꯥꯗ꯭ꯔꯦꯅꯦ ꯁꯤꯗꯗꯤ
ꯁꯥꯔ ꯑꯩꯈꯣꯏꯁꯨ ꯐꯦꯟ ꯊꯥꯔꯒ ꯇꯨꯝꯃꯤꯅꯤ
ꯁꯦꯟ ꯊꯥꯔꯁꯨ ꯑꯃꯨꯛ ꯏꯪꯕꯀꯣ ꯊꯥꯗ꯭ꯔꯁꯨ ꯑꯃꯨꯛ ꯁꯥꯕ
ꯑꯗꯨꯅꯦ ꯅꯪꯉꯣꯟꯗꯒ ꯑꯩꯒꯤ ꯋꯥ
ꯑ
ꯆ ꯃꯅꯌꯦꯦ ꯑꯃ
ꯑꯗꯨ ꯃꯥꯏꯒꯦ ꯑꯗꯨꯝ ꯑꯣꯟ ꯑꯣꯐ ꯇꯧꯔ ꯂꯩꯅꯤ ꯑꯣꯏꯁꯨ ꯃꯤ ꯌꯥꯝ ꯍꯥꯏꯗꯕꯣꯔ ꯌꯦꯡꯒꯦꯅ ꯃꯌꯥꯝ ꯅꯨꯡ ꯉꯥꯏꯔꯒ ꯌꯦꯟ ꯍꯥꯠꯂꯒ ꯄꯥꯔꯇꯤ ꯇꯧꯔꯒ ꯂꯩꯌꯦ
ꯑꯣ ꯑꯣ ꯑꯁ ꯕꯥꯔꯣ ꯃꯈꯥꯏꯗꯗꯨꯕꯨ ꯑꯩꯁꯨ ꯑꯦꯂꯥꯝ ꯊꯝꯂꯒ ꯉꯁꯤꯗꯤ ꯄꯣꯔꯇꯨꯒꯥꯜꯒ ꯏꯁꯄꯦꯟ ꯑꯣꯏꯕꯅꯤꯅ ꯌꯦꯡꯁꯤ
ꯃꯁꯤꯒꯤꯗꯤ ꯐꯖꯒꯅꯤ ꯍꯥꯏꯌꯦ ꯑꯗꯨꯒꯤ ꯃꯤꯗꯤ ꯌꯥꯝ ꯌꯦꯡꯒꯦ ꯅꯨꯡꯉꯥꯏꯅ
ꯅꯗꯤ ꯄꯣꯣꯔꯇꯨꯒꯜ ꯏꯁꯄꯦꯟꯗ ꯁꯄꯣꯔꯠ ꯇ ꯑꯣꯕ꯭ꯔꯣꯒꯣ
ꯑꯩꯗꯤ ꯑꯩꯗꯤ ꯈꯪꯗꯦ ꯋꯥꯔꯀꯔꯁꯦ ꯁꯨꯛ ꯌꯦꯡꯉꯦ ꯌꯦꯡꯗꯦ ꯑꯗꯨꯕꯨ ꯑꯩ ꯋꯥꯈꯜꯗꯤ ꯄꯣꯣꯔꯇꯨꯒꯒꯥꯜꯕꯨꯣ ꯑꯗꯨ ꯄꯣꯇꯨꯒꯥ ꯉꯝꯃꯦ ꯤ ꯐꯈꯤꯗ꯭ꯔꯕꯅꯦꯗ ꯍꯥꯏꯅ ꯑꯗꯨꯝ ꯈꯟꯕ
ꯉꯁꯤꯁꯦ ꯀꯅꯥ ꯉꯥꯡꯕꯤꯔ ꯈꯪꯕꯅꯤ ꯑꯩꯗꯤ ꯖꯄꯥꯟꯕꯨ ꯇꯧꯔꯒ ꯖꯄꯥꯟꯗꯤ ꯌꯥꯗ꯭ꯔꯅꯦ ꯖꯄꯥꯟꯗ ꯁꯞꯄꯣꯔꯠ ꯇꯧꯍꯧꯅꯦꯕ ꯌꯥꯗꯦ ꯖꯄꯥꯟꯗ ꯇꯧꯔꯒ ꯁꯤ
ꯅꯄꯥꯟꯗ ꯅꯨꯡꯁꯤꯕꯗꯣ ꯂꯣꯏꯕꯅꯦꯍꯦ ꯑꯗꯨ ꯅꯨꯃꯤꯠ ꯇ ꯀꯞꯄꯗꯨ ꯃꯣꯏꯅꯁ ꯖꯄꯥꯟꯗ ꯅꯨꯡꯁꯤꯕꯀꯣ ꯑꯩꯈꯣꯏ ꯑꯩꯈꯣꯏ ꯇ꯭ꯔꯥꯏꯕꯦꯜ ꯃꯤꯁꯨ ꯃꯝꯕꯀꯣ ꯃꯁꯛꯇꯨ ꯃꯁꯛꯁꯤꯡꯗꯨ ꯅꯨꯡꯁꯤ ꯍꯥꯏꯕ ꯖꯄꯥꯟꯗꯤꯀꯣ
ꯍꯣꯏ ꯅꯨꯡꯁꯤꯕ ꯎꯄꯥꯏ ꯂꯩꯇ꯭ꯔꯦ ꯑꯩꯗꯤ ꯀꯅꯥꯕꯨꯁꯨ ꯁꯞꯄꯣꯔꯠ ꯇꯧꯗꯦꯗ
ꯑꯗꯨꯒꯤ ꯖꯄꯥꯟ ꯁꯤꯕꯒꯤ ꯑꯩꯗꯤ ꯕꯣꯛ ꯌꯦꯡꯅꯤꯡꯗ꯭ꯔꯒ ꯑꯗꯨꯝ ꯂꯩ
ꯑ ꯑꯁ ꯁꯤꯗꯤ ꯄꯣꯇꯒ ꯁꯄ ꯑꯣꯔꯁ
ꯑꯗꯨ ꯅꯣꯏꯗꯤ ꯀꯩ ꯌꯦꯟꯁꯥꯡ ꯆꯥꯔꯒꯦ
ꯁꯥꯡ ꯆꯥꯕꯔꯣ
ꯑꯩꯗꯤ ꯑ ꯑꯩꯗꯤ ꯑꯌꯨꯛꯀꯤ ꯏꯟꯁꯥꯡ ꯉꯥꯛꯇ ꯆꯥꯔ ꯆꯥꯔꯦ
ꯑꯣꯏꯣꯏꯗꯤ ꯃꯤ ꯌꯥꯗꯕꯅꯦ ꯑꯗꯨ ꯍꯇꯦꯒꯤ ꯇꯔꯗꯤꯀꯣꯅꯔꯅꯤꯗ ꯑꯩꯗꯤ ꯎ ꯗꯥꯒꯨꯝꯕꯁꯦ ꯆꯥꯅꯤꯡꯖꯦꯕ ꯗꯥ ꯆꯥꯗꯤ ꯆꯥꯛ ꯀꯣꯛ ꯊꯝꯕ ꯀꯣꯛ ꯊꯝꯕ ꯋꯥꯏꯅꯦ ꯗꯥꯒꯨꯝꯕ ꯆꯥꯕꯁꯦ ꯄꯨꯛ ꯊꯟꯕ ꯍꯥꯏꯩꯇꯦꯕ
ꯑꯗꯨꯅꯦ ꯏꯟꯁꯥꯡ ꯅꯥꯄꯤ ꯂꯩꯇꯕꯅꯤꯅꯀꯣ ꯑꯗꯨꯝ ꯆꯔꯅꯤ
ꯍꯤꯡꯒꯣꯜꯒꯨꯝꯕꯗꯤ ꯊꯥꯕ ꯃꯐꯝ ꯂꯩꯗ꯭ꯔꯣ ꯑꯗꯨꯗ ꯍꯤꯡꯈꯣꯜ ꯊꯥꯅꯤꯡꯉꯥꯏꯗꯣ ꯂꯩꯕꯥꯛ ꯐꯠꯇꯕ꯭ꯔꯣ ꯖꯒꯥ ꯂꯩꯇꯕꯒꯤꯔꯣ
ꯀꯔꯤꯕꯥ
ꯅꯣꯏ ꯃꯅꯥꯛꯇ ꯍꯤꯡꯒꯣꯜꯒꯨꯝꯕ ꯇꯧꯅꯤꯡꯕ ꯀꯥꯟꯗ ꯑꯗꯨꯝ ꯖꯒꯥꯒꯨꯝꯕꯗꯤ ꯂꯩꯕ꯭ꯔꯥ ꯍ
ꯏꯉꯣ ꯇꯧꯅ ꯐꯖꯒꯥ ꯗꯤ ꯈꯔ ꯂꯩꯌꯦ ꯑꯗꯨꯕꯨ ꯂꯩꯕꯥꯛꯇꯣ ꯂꯩꯕꯥꯛꯇꯣ ꯅꯨꯡꯉꯥꯏꯇꯕ ꯀꯩꯁꯨ ꯍꯧꯗꯕ
ꯂꯩꯕꯥꯛꯇꯣ ꯑꯗꯨꯗꯤ ꯈꯔ ꯇꯅꯤꯅ ꯑꯩꯈꯣꯏꯗꯤ
ꯑꯣꯛꯀꯦ ꯃꯊꯦꯗ ꯍꯣꯜꯂꯒ ꯑꯗꯨꯝ ꯐꯔꯦ ꯍꯥꯎ ꯍꯥꯎꯕꯗꯤ ꯑꯗꯨꯝ ꯐꯖꯩꯕ
ꯂꯩꯕꯥꯛꯇꯤ ꯉꯥꯡꯅ ꯑꯃꯅꯤꯅꯦꯀꯣ ꯅꯣꯏꯒꯤꯗꯣ
ꯑꯗꯨ ꯈꯪꯗꯦꯗ ꯑꯗꯨꯝ ꯍꯧꯖꯤꯛꯀꯥꯟ ꯖꯨꯕꯤ ꯆꯥꯛꯗꯣ ꯂꯣꯏꯅ ꯆꯥꯛ
ꯍꯤꯡꯒꯣꯜ ꯇꯧꯗ꯭ꯔꯣ ꯅꯪꯗꯤ ꯍꯤꯡꯒꯣꯜꯒꯨꯝꯕ ꯇꯧꯗ꯭ꯔꯣ
ꯑ
ꯍꯪꯒꯣꯜꯒꯨꯝꯕ ꯇꯧꯗ꯭ꯔꯗꯤ ꯐꯤꯒꯨꯝꯕ ꯁꯥꯔꯣ
ꯐ ꯁꯥꯔ ꯑꯃꯅꯦ ꯑꯉꯥꯡꯅ ꯁꯥꯕ ꯌꯥꯗꯀꯣ
ꯑ ꯐꯤ ꯂꯎꯕ ꯐꯤꯒꯨꯝꯕ ꯂꯩꯦ
ꯌꯥꯦ
ꯑꯉꯥꯡ ꯑꯇꯣꯝꯕꯤꯗꯨ ꯆꯍꯤ ꯀꯌꯥ ꯁꯨꯔꯕꯣ
ꯆꯍꯤ ꯑꯃꯈꯛꯇ ꯉꯥꯏꯔꯤꯌꯦꯦ ꯆꯠꯄꯗ ꯆꯠꯄ ꯍꯥꯏꯩꯕꯗ ꯉꯥꯏꯔꯤꯌꯦ
ꯑꯣ ꯑꯗꯨꯗꯤ ꯊꯕꯛꯨꯝ ꯑꯃ ꯁꯨꯕ ꯌꯥꯔꯔꯣꯏꯅꯦ
ꯌꯥꯗꯕ ꯑꯁ ꯀꯆꯦꯟ ꯆꯦꯟꯗꯅꯀꯣ ꯁꯦꯟꯅꯕꯗ ꯌꯥꯝ ꯋꯥꯏ
ꯅ ꯄꯤꯔꯣ ꯅ ꯄꯥꯔꯣ
ꯅꯨꯄꯤ ꯉꯥꯛꯇꯅꯦ ꯑꯍꯨꯝꯃꯛ ꯅꯨꯄꯤꯅꯦ
ꯑꯁ ꯑꯗꯨꯗꯤ ꯑꯩꯒꯤꯗ ꯃꯥ ꯑꯃ ꯄꯤꯔꯛꯈ꯭ꯔꯣꯗꯅ
ꯌꯥꯏꯅꯦ ꯌꯥꯏꯅꯦ ꯅꯪꯅ ꯅꯪꯅꯕꯨ ꯌꯣꯛꯈꯤ ꯌꯣꯛꯄꯤꯒꯦ ꯍꯥꯏꯕꯗꯤ ꯌꯥꯏꯅꯤ
ꯑꯇꯣꯝꯕꯤꯗꯨꯣ ꯄꯤꯔꯣꯏ ꯑꯣꯣ ꯄꯤꯔꯒꯦ ꯅꯨꯄꯤ ꯈꯛꯇ ꯑꯣꯏꯔꯗꯤ ꯀꯣꯟꯅ ꯆꯥꯎꯕ ꯀꯥꯟꯗ ꯑꯃꯨꯛ ꯄꯤꯔꯦ ꯑꯩꯈꯣꯏꯁꯨ ꯑꯉꯥꯡ ꯌꯥꯝ ꯄꯥꯝꯝꯕꯅꯦꯕ ꯑꯩꯀꯣꯏ ꯑꯉꯥꯡ ꯂꯩꯇꯕꯒꯤ ꯑꯗꯤ ꯑꯍꯟ ꯈꯛꯇ ꯂꯩꯕꯅꯤꯅꯀꯣ ꯑꯉꯥꯡ ꯂꯩꯇ ꯂꯩꯇꯕ ꯏꯆꯦꯈꯣꯏ ꯑꯉꯥꯡꯈꯣꯏꯁꯨ ꯌꯨꯝ ꯊꯥꯞꯄꯅꯤꯅꯀꯣ ꯂꯩꯕ ꯌꯥꯗꯕꯀꯣ ꯌꯨꯝ ꯊꯥꯕꯅꯤꯅ ꯂꯩ ꯅꯤꯡꯉꯁꯨ ꯂꯩꯕ ꯌꯥꯗꯕ ꯑꯉꯥꯡ ꯄꯥꯝꯝꯕꯅꯍꯦꯛ ꯑꯩꯈꯣꯏꯗꯤ
ꯑꯣ ꯑꯗꯨ ꯑꯃꯨꯛ ꯆꯥꯎꯔꯥꯛꯄ ꯀꯥꯟꯗꯗꯤꯄꯥꯥꯝꯃꯨꯅꯦꯍꯦ
ꯑꯗꯨ ꯃꯥꯒꯤꯦꯀꯣ ꯁꯤ ꯑꯣꯏꯔꯦꯗꯅ ꯑꯗꯨꯗꯤ ꯃꯥꯅ ꯆꯠꯅꯤꯡꯗꯤ ꯆꯠꯄ ꯂꯩꯅꯤꯡꯗꯤ ꯂꯩꯕ ꯍꯣꯏꯅꯦ ꯑꯉꯥꯡꯗꯒꯤ ꯌꯣꯛꯄ ꯍꯥꯏꯕꯁꯦ ꯅꯨꯡꯁꯤꯗꯤ ꯅꯨꯡꯁꯤꯒꯅꯦꯕꯀꯣ ꯅꯪꯁꯨꯄꯤꯤꯅꯤ ꯅꯣꯣꯏꯗ ꯋꯥꯗꯦ ꯈꯠꯇ ꯅꯨꯡꯁꯤꯕꯅꯦ ꯍꯥꯏꯕ ꯃꯤ ꯃꯆꯥ ꯍꯥꯏꯕꯁꯤꯗꯤ ꯑꯣ ꯋꯥꯔꯁꯨ ꯅꯨꯡꯉꯥꯏꯔꯁꯨꯀꯣ
ꯑꯁ ꯑꯗꯨ ꯃꯤ ꯏꯆꯥ ꯍꯥꯏꯕꯗꯤ ꯏꯆꯥ ꯏ ꯀꯣꯛꯊꯣꯛꯄꯤ ꯏꯆꯥ ꯑꯣꯏꯕꯤꯅꯤ ꯇꯥꯕ꯭ꯔꯥ
ꯑꯩꯌꯦꯡꯗꯤ ꯀꯥꯏ ꯆꯀꯅꯤ
ꯇꯥꯗꯦ
ꯍꯌꯦꯡ ꯀꯥꯏ ꯆꯠꯀꯦꯔꯣ ꯌꯨꯝ ꯂꯩꯒꯦꯔꯣ ꯊꯕꯛ
ꯑꯁ ꯌꯨꯝꯗ ꯂꯩꯒꯅꯤ ꯑꯩꯗꯤ ꯗꯥ ꯆ ꯀ ꯃꯤ ꯂ ꯇꯔꯦ
ꯑꯗꯨꯝ ꯌꯨꯝꯗ ꯂꯩꯔꯕꯣ ꯑꯉꯥꯡ ꯂꯧꯔꯒ
ꯌꯨꯝꯗ ꯑꯗꯨꯝ ꯂꯩꯌꯦ ꯑꯩ ꯊꯕꯛ ꯀꯩꯁꯨ ꯁꯨꯕ ꯌꯥꯗꯦꯕ
ꯑꯣ ꯑꯣ ꯑꯉꯥꯡ ꯆꯥꯎꯔꯗꯤ ꯀꯔꯤ ꯊꯕꯛ ꯄꯨꯔꯒꯦ ꯑꯩꯔꯣ ꯍꯜꯂꯣ ꯑꯩꯔꯣ
ꯍꯣꯏ
ꯑ ꯃꯉ ꯂꯩꯌꯦꯗ ꯈꯣꯏꯗ ꯑꯉꯥꯡ ꯆꯥꯕ ꯀꯥꯟꯗꯗꯤ ꯀꯔꯤ ꯊꯕꯛ ꯁꯨꯒꯦꯅ ꯂꯩꯕ꯭ꯔꯣ
ꯑꯉꯥꯡ
ꯑꯉꯥꯡ ꯆꯥꯎꯔꯗꯤ ꯀꯔꯤ ꯀꯔꯤ ꯊꯕꯛ ꯁꯨꯒꯅꯤ
ꯑꯉꯥꯡꯒꯤ ꯃꯄꯥꯔꯣ
ꯀꯔꯤꯒꯨꯝꯕ ꯊꯕꯛꯀꯨꯝꯕ ꯁꯨꯅꯤꯡꯕ ꯂꯩꯕ꯭ꯔꯣ ꯗꯨꯀꯥꯟꯒꯨꯝꯕ ꯐꯝꯕ ꯕꯤꯖꯤꯅꯦꯁꯀꯨꯝꯕ ꯑꯥꯎ ꯇꯧꯅꯤꯡꯕ꯭ꯔꯣ
ꯑꯩ ꯔꯥꯕꯥ ꯍꯥꯏꯔꯤꯁꯦ
ꯍꯣꯏ ꯍꯣꯏ ꯅꯪꯒꯅꯦ ꯌꯨꯝ ꯑꯉꯥꯡ ꯂꯩꯇ꯭ꯔꯤꯀꯥꯟꯗꯗꯤ ꯀꯔꯤ ꯀꯔꯤ ꯁꯨꯔꯒ ꯂꯩꯕ꯭ꯔꯣ
ꯀꯅꯥꯕ
ꯑꯉꯥꯡ ꯑꯉꯥꯡ ꯆꯥꯎꯕ ꯀꯥꯟꯗꯗꯤ ꯀꯔꯤ ꯀꯔꯤ ꯁꯨꯔꯒ ꯂꯩꯕ꯭ꯔꯣ ꯅꯪꯗꯤ
ꯑꯩꯗꯤ ꯐꯤ ꯁꯥꯏꯌꯦ
ꯐꯤ ꯁꯥꯕꯗꯣ
ꯐꯤꯁꯨ ꯁꯥꯏ ꯑꯗꯨꯒ ꯂꯧ ꯂꯧꯁꯨ ꯈꯔ ꯈꯔ ꯇꯧꯋꯦ
ꯑꯣꯗꯔꯒꯤꯔꯣ ꯅꯪꯒꯤ ꯁꯥꯕ꯭ꯔꯣ
ꯍꯣꯏ ꯃꯤ ꯑꯣꯗꯔꯒꯤ
ꯑꯣ ꯑꯣ ꯑꯗꯨꯁꯨ ꯏꯝꯊꯥꯡꯗ ꯌꯦꯡꯕ ꯂꯥꯛꯄ ꯇꯥꯔꯦꯅꯦ
ꯑꯗꯨ ꯅꯣꯏꯗꯤ ꯐꯤ ꯁꯥꯠꯇ꯭ꯔꯣ
ꯍꯩꯇꯅꯦ ꯀ ꯁꯔ ꯁ ꯍꯇꯗ ꯍꯥꯏꯇ
ꯑꯁ ꯐꯤ ꯁꯥꯥꯕ ꯍꯥꯏꯗꯅꯅꯤ ꯀꯗꯤ
ꯍꯣꯏꯅꯦ ꯑꯗꯨꯃꯥꯏ ꯍꯥꯏꯅ ꯍꯥꯏꯅꯦ ꯑꯩꯈꯣꯏꯗꯤ ꯇꯝꯗꯅꯕꯅꯤꯅ ꯇꯝꯕꯤꯅꯕꯁꯨ ꯃꯤ ꯂꯩꯇꯦ
ꯐꯤ ꯁꯥꯕꯕꯨ ꯑꯗꯨꯝ ꯃꯤꯒꯤ ꯍꯦꯛ ꯌꯦꯡꯕꯗ ꯑꯗꯨꯝ ꯈꯪꯕꯅꯤꯅ ꯌꯥꯝ ꯂꯥꯏꯔꯅꯦ ꯆꯕꯣ
ꯑꯁꯗꯤ ꯃꯤꯅꯗꯤ ꯌꯥꯝ ꯂꯨꯋꯦ ꯍꯥꯏ ꯈꯪꯗꯦ ꯒ꯭ꯌꯥꯟ ꯇꯥꯗꯦ
ꯈꯪꯗ꯭ꯔꯤ ꯀꯥꯟꯗꯗꯤ ꯑꯗꯨꯝ ꯀꯣꯛ ꯉꯥꯎꯕꯅꯦꯀꯣ ꯑꯗꯨꯕꯨ ꯈꯤꯇꯪ ꯒ꯭ꯌꯥꯟ ꯇꯥꯔꯛꯑꯗꯤ ꯑꯗꯨꯝ
ꯅꯪ ꯇꯝꯕꯤꯕ ꯇꯥꯔꯦꯅꯦ ꯑꯗꯨ ꯃꯊꯪꯗ ꯂꯥꯛꯀꯦ ꯇꯝꯕꯤꯔꯣ
ꯂꯥꯛꯑꯣ ꯂꯥꯛꯑꯣꯁꯥꯏꯁꯨꯈ꯭ꯔꯥ ꯆꯥꯕ ꯇꯥꯔꯦ ꯑꯗꯨꯤꯗꯤ
ꯇꯝꯕꯤꯌꯣ ꯑꯩꯈꯣꯏꯗꯤ ꯐ ꯁꯥꯗꯨꯗꯤ ꯊꯕꯛ ꯂꯩꯇꯦꯕꯀꯣꯕꯛ ꯁꯨ ꯁꯨꯗꯦ ꯌꯨꯝꯗ ꯇꯨꯝꯂꯒ ꯆꯥꯔꯒ ꯐꯝꯂꯒ ꯂꯩꯔꯦꯕ
ꯍꯣꯏꯣꯏ ꯂꯥꯛꯑꯣꯅꯦ ꯇꯝꯕꯤꯒꯤꯅꯦ
ꯆꯝꯕꯤꯦ ꯆꯕꯤ
ꯑꯗꯣ ꯅꯪꯁꯨ ꯕꯣꯟ ꯉꯥꯏꯒꯤ ꯇꯧꯔꯤꯔꯣ
ꯑꯩꯗꯤ ꯉꯥꯏꯔꯣꯏꯗ ꯃꯤ ꯂꯥꯡꯕꯗꯅ ꯇꯨꯝꯕ ꯌꯥꯗꯦꯗ ꯁꯤꯗꯗꯤ ꯕꯣꯔ ꯌꯦꯡꯕ ꯃꯤꯅ
ꯌꯦꯒꯦ ꯅꯝ꯭ꯔꯗꯤ ꯌꯦꯡꯦ ꯅꯝꯗ꯭ꯔꯗꯤ ꯇꯣ
ꯅꯣ ꯌꯝꯗꯔꯥꯕ ꯌꯦꯡꯉꯤ
ꯑ ꯑꯩꯈꯣꯏ ꯀꯨꯝꯖ ꯌꯥꯝ ꯉꯥꯏꯗꯅ ꯂꯩ ꯑꯩꯗꯤ ꯐꯣꯟꯗ ꯌꯦꯡꯈꯤꯅꯤꯗ ꯌꯦꯡꯉꯁꯨ ꯀꯣ ꯇꯤꯚꯤꯗꯗꯤ ꯑ ꯐꯝꯂꯒ ꯀꯣꯏꯅ ꯐꯝꯕ ꯉꯝꯗꯦ ꯃꯈ ꯈꯣꯡꯅ ꯍꯥꯏꯕ ꯇꯤꯚꯤꯗꯤ ꯐꯝꯃꯒ ꯌꯦꯡꯕꯗꯣ ꯋꯥꯕꯀꯣ ꯀꯣꯏꯏꯅ ꯐꯝꯃꯒ ꯑꯝ ꯄꯨꯡꯈꯥꯏ ꯐꯥꯎ ꯐꯝꯕ ꯉꯝꯗꯦꯗ
ꯐꯦ ꯑꯗꯨ ꯍꯌꯦꯡꯗꯤ ꯍꯌꯦꯡꯗꯤ ꯀꯔꯤ ꯊꯕꯛ ꯁꯨꯔꯤꯅꯤ
ꯑꯩꯡꯗꯤ ꯀꯣꯏꯗꯤ ꯑꯁ ꯀꯗꯥꯥꯏ ꯆꯠꯀꯅꯤ ꯁꯤꯗꯗꯤ ꯆꯥꯐꯝꯁꯨ ꯂꯩꯇꯦ ꯑꯗꯨꯝ ꯃꯌꯥꯝ ꯐꯝꯂꯒ ꯁꯤꯁꯨ ꯎꯨꯒꯨꯝꯕ ꯁꯦꯝꯕ
ꯑꯁꯤꯁꯨ ꯁꯦꯝꯃꯒ ꯆꯥꯒꯅꯤ ꯈꯕꯔ ꯂꯩꯥꯏꯇꯅꯦ ꯀꯣꯏꯂꯤ ꯐꯤ ꯁꯥꯕꯁꯨ ꯍꯩꯇꯦ ꯅꯣꯏꯒꯨꯝꯅ
ꯌꯥꯝ ꯅꯨꯡꯉꯥꯏ ꯂꯩꯝꯅꯤ ꯑꯗꯨꯗꯤ
ꯐꯤ ꯁꯨꯔꯒ ꯆꯥꯛꯇꯥꯔꯒ ꯇꯨꯝꯂꯒ ꯍꯧꯒꯠꯂꯦ ꯑꯃꯨꯛꯨꯝ ꯃ ꯁꯥꯔꯦ
ꯂꯧꯁꯨ ꯆꯠꯄ ꯌꯥꯗꯕ ꯏꯁꯤꯡ ꯂꯩꯇꯦ ꯍꯥꯏ ꯂꯧꯁꯨ ꯂꯥꯞꯄꯅꯤ ꯂꯥꯄꯀ ꯑꯗꯨ ꯇꯣꯏꯅ ꯆꯠꯄ ꯉꯝꯗꯦꯗ ꯑꯩꯣꯏ
ꯍ
ꯑꯔꯦꯅꯦ ꯑꯗꯨꯗꯤ ꯑꯁ
ꯍꯥꯥ ꯅꯪꯗꯤ ꯄꯨꯡ ꯀꯌꯥꯗ ꯇꯨꯝꯗꯣꯏꯅꯣ
ꯑꯩꯗꯤ ꯍꯧꯖꯤꯛ ꯇꯨꯝꯂꯒꯦ ꯇꯧꯕꯗꯣ ꯑꯉꯥꯡ ꯁꯁꯨꯛ ꯇꯨꯝ ꯇꯨꯝꯗꯕ ꯑꯗꯨꯒꯤ ꯏꯄꯥꯕꯨ ꯁꯨꯃꯥꯏꯅ ꯇꯧꯁꯤꯔꯥ ꯍꯥꯏꯅꯁ
ꯇꯔꯥ ꯇꯥꯒꯗꯣꯏꯔꯕ ꯉꯟꯇꯥ ꯍꯧꯒꯠꯂꯒ ꯑꯩꯈꯣꯏꯗꯤ ꯆꯥꯛ ꯊꯣꯡꯅꯤ ꯑꯃꯨꯛ ꯍꯧꯒꯠꯀꯅꯤ
ꯑꯣ
ꯊꯕꯗꯤꯤ ꯂꯩꯗꯤ ꯂꯩꯇꯦꯗ ꯐꯤ ꯁꯕꯁ ꯇꯉꯥꯏꯗꯅꯦ ꯑꯩꯈꯣꯏ ꯊꯕꯛ ꯄꯤꯔ
ꯉꯉꯥꯡ ꯉꯥꯏꯕꯤꯁꯦ ꯌꯥꯝ ꯂꯨꯔꯦ ꯌꯥꯝ ꯋꯥ
ꯎꯝ ꯍꯣꯏꯅ ꯉꯥꯏꯔꯔꯕꯅꯤꯅꯦ ꯑꯉꯥꯡ ꯂꯥꯛꯏꯕꯁꯦ ꯑꯩꯈꯣꯏꯁꯨ ꯑꯁꯤꯗ ꯎ ꯑꯗꯨꯝ ꯎꯋꯦꯕꯀꯣ ꯃꯌꯥꯝ ꯌꯦꯃꯒ ꯑꯉꯥꯡ ꯂꯥꯛꯏꯕꯕꯁꯤꯦ ꯊꯕꯛꯁꯨ ꯁꯨꯅꯤꯉꯥꯏꯁꯨ ꯐꯔꯛ ꯇꯥꯕ ꯑꯉꯥꯡ ꯂꯧꯕꯁꯨ ꯋꯥꯗꯤ ꯋꯥꯕꯅꯤꯍꯦ
ꯑꯗꯨꯅꯦ ꯋꯥꯏ
ꯃꯤ ꯅ ꯍꯦ ꯑꯉꯥꯡ ꯂꯧꯕ ꯁꯨꯔꯨꯕꯨꯗꯤ ꯊꯕꯛ ꯁꯨꯕꯅ ꯐꯩꯁꯨ ꯍꯥꯏꯅ ꯍꯥꯏꯅ ꯑꯃꯃꯛ ꯄꯣꯛ ꯀꯗꯕ꯭ꯔꯣ ꯑꯃꯛ ꯄꯣꯛ ꯈꯔꯣ
ꯈꯪꯗꯦꯗ ꯏꯁꯣꯔꯒꯤ ꯏꯄꯥꯝꯕꯅꯦ
ꯑ ꯄꯥ ꯑꯃ ꯄꯣꯈꯣ ꯎꯝ ꯄꯥꯂꯥꯏ ꯇ ꯀ ꯁꯪꯒ ꯃꯥꯦ